ꯍꯥ
ꯍꯜꯂꯣ ꯍꯜꯂꯣ
ꯍꯜꯂꯣ
ꯎꯝ ꯃꯇꯝ ꯌꯥꯝ ꯇꯦꯜꯂꯦ ꯍꯧꯖꯤꯛꯁꯦ
ꯍꯥ ꯃꯇꯝ ꯌꯝꯅ ꯇꯦꯜꯂꯦ ꯀꯔꯤꯅꯣ ꯁꯚꯦꯟ ꯑꯣꯡꯂꯤ ꯍꯥ
ꯅꯪꯒꯤ ꯕꯦꯛꯒ꯭ꯔꯥꯎꯟ ꯃꯈꯣꯟꯗꯣ ꯌꯥꯝꯅ ꯂꯥꯡꯉꯦ
ꯍꯣꯏ ꯑꯩꯈꯣꯏ ꯏꯃꯥꯟꯅꯕꯤ ꯃꯌꯥꯝ ꯂꯩꯕ ꯑꯗꯨꯗꯨꯒꯤꯅꯦ ꯅꯪ ꯍꯧꯖꯤꯛ ꯅꯪ ꯍꯥꯠ ꯇꯥꯏꯌꯦ
ꯑꯣ ꯀꯩ ꯍꯥꯏꯕ꯭ꯔ
ꯅꯪꯗꯤ ꯍꯧꯖꯤꯛ ꯑꯃꯨꯛ ꯐꯤꯂꯝ ꯌꯦꯡꯈꯤꯗꯣꯏꯔꯣ
ꯑꯩꯔꯣ ꯑꯩ ꯍꯣꯔꯦꯟ ꯑꯗꯨꯝ ꯌꯦꯡꯉꯒꯦꯗ ꯅꯍꯥꯟ ꯂꯣꯏꯁꯤꯜꯗꯒꯤꯅꯤ ꯅꯪ ꯁꯪꯂꯤꯉꯩꯗ ꯅꯪ ꯐ꯭ꯔꯤ ꯂꯩꯔꯤꯉꯩꯗ
ꯎꯝ ꯑꯈꯣꯏꯗꯤ ꯑꯝ ꯋꯥꯟ ꯑꯋꯥꯔ ꯈꯛꯇꯅꯦ ꯍꯥꯏꯗꯤ ꯑꯈꯣꯏꯒꯤ ꯑꯈꯣꯏꯒꯤ ꯑꯧ ꯃꯇꯝꯗꯣ ꯍꯧꯖꯤꯛꯇꯣ ꯕ꯭ꯔꯦꯛꯇꯣ
ꯑꯣ
ꯋꯥꯟ ꯑꯋꯥꯔ ꯈꯛꯇꯅꯦ ꯑꯗꯨ ꯋꯥꯟ ꯑꯋꯥꯔ ꯕ꯭ꯔꯦꯛ ꯂꯣꯏꯕ ꯃꯇꯝꯗ ꯑꯈꯣꯏꯗꯤ ꯍꯧꯖꯤꯛ ꯑꯃꯨꯛ ꯀꯩꯅꯣ ꯀꯩꯅꯣ ꯇꯧꯒꯅꯤ ꯀ꯭ꯂꯥꯁ ꯑꯃꯨꯛ ꯇꯧꯒꯅꯤ ꯑꯗꯣ ꯑꯥ ꯑꯗꯣ ꯀ꯭ꯂꯥꯁ ꯂꯣꯏꯕ ꯀꯥꯟꯗ ꯑꯃꯨꯛ ꯀꯩꯅꯣ ꯇꯧꯗꯧꯕ
ꯄꯨꯡ ꯀꯌꯥ ꯂꯣꯏꯕ꯭ꯔꯣ ꯅꯪ ꯀ꯭ꯂꯥꯁꯇꯤ
ꯑꯁ ꯄꯨꯡꯗꯣ ꯍꯣꯏ ꯊ꯭ꯔꯤꯗ ꯂꯣꯏꯔꯦ ꯂꯧꯔꯒ ꯊꯛꯑꯣ ꯃꯤꯅ ꯂꯧꯕ꯭ꯔꯣ
ꯅꯣꯏ ꯇꯣꯇꯦꯜ ꯁ꯭ꯇꯨꯗꯦꯟꯗꯤ ꯀꯌꯥꯃꯨꯛꯇꯤ ꯂꯩꯕ꯭ꯔꯣ ꯍꯣꯁꯇꯦꯜꯗ
ꯑꯩꯈꯣꯏꯒꯤ ꯇꯣꯇꯦꯜ ꯁ꯭ꯇꯨꯗꯦꯟꯁꯂꯣ ꯑꯩꯠꯇꯤ ꯑꯩꯠꯇꯤ ꯅꯤꯌꯔꯅꯦ ꯑꯩꯠꯇꯤ ꯍꯥꯏꯔꯁꯨ ꯌꯥꯔꯦꯗ ꯍꯧꯖꯤꯛꯇꯤ ꯍꯥꯏꯗꯤ ꯋꯥꯔꯗꯦꯟꯒꯨꯝꯕ ꯄꯥꯕꯒꯨꯝꯕꯗꯀꯣ ꯑꯩꯠꯇꯤ ꯑꯗꯨꯝ ꯍꯥꯏꯕ ꯌꯥꯔꯦꯕ
ꯂꯣꯏꯅ ꯍꯣꯁꯇꯦꯜ ꯂꯩꯥꯗ꯭ꯔꯗꯤ ꯌꯥ
ꯑꯥ ꯑꯈꯣꯏꯗꯣ ꯁꯤꯗꯣ ꯈꯪꯕ꯭ꯔꯥ ꯂꯩꯔꯣꯏ ꯍꯥꯏꯕ ꯑꯗꯣ ꯂꯩꯔꯣꯏ ꯍꯥꯏꯕ ꯀꯥꯟꯗ ꯃꯣꯏꯅ ꯌꯥꯗꯦ ꯂꯩꯌꯣ ꯍꯥꯏꯌꯦ ꯑꯗꯣ ꯃꯤ ꯈꯔ ꯑꯇꯣꯞꯄ ꯑꯇꯣꯞꯄ ꯏꯟꯁꯇꯤꯇ꯭ꯌꯨꯠ ꯈꯔꯗꯤ ꯂꯩꯇꯕꯁꯨ ꯌꯥꯏꯑꯦꯕ ꯑꯗꯨꯒ ꯑꯈꯣꯏꯒꯤꯗꯤ ꯂꯩꯔꯣꯏ ꯍꯥꯏꯕꯗꯣ ꯌꯥꯗꯦ ꯈꯪꯗꯦ ꯃꯣꯏꯗꯣ ꯃꯣꯏꯒꯤꯁꯨ ꯑꯈꯣꯏꯅ ꯂꯩꯕꯗꯣ ꯃꯣꯏꯁꯨ ꯄꯩꯁꯥꯅꯤꯗꯅ
ꯑꯣ
ꯑꯗꯨꯒꯤ ꯃꯤꯗꯣ ꯆꯠꯀꯅꯣ ꯆꯠꯀꯅꯣ ꯑꯗꯨꯝ ꯍꯥꯏꯌꯦꯕ ꯑꯗꯨꯗꯨꯒꯤ ꯅꯪꯗꯤ ꯍꯧꯖꯤꯛ ꯀꯅꯥ ꯀꯅꯥ ꯂꯩꯕꯅꯣ
ꯏꯇꯣꯝꯗꯅꯦ ꯍꯧꯖꯤꯛꯇꯤ
ꯑꯣ
ꯌꯦꯟ ꯃꯈꯣꯟ ꯇꯥꯅꯕꯅꯤꯀꯣ
ꯍꯣꯏ ꯇꯥꯏꯌꯦ ꯅꯣꯏ ꯌꯦꯟ ꯌꯥꯝꯅ ꯂꯩꯕ꯭ꯔꯣ
ꯌꯥꯝ ꯂꯩꯇꯦꯗ ꯂꯩꯕꯁꯤꯡꯁꯨꯀꯣ ꯍꯣꯏ ꯑꯗꯨ ꯑꯗꯨꯗꯤ ꯍꯦꯜꯂꯦꯗ ꯂꯩꯕ ꯇꯔꯥꯃꯨꯛ ꯃꯅꯤ ꯂꯩꯔꯝ ꯗꯧ ꯃꯥꯜꯂꯦ
ꯎꯝ
ꯂꯩ ꯌꯥꯝ ꯂꯩ ꯃꯥꯥꯟꯂꯦ ꯎꯝ ꯃꯥꯎ ꯍꯣꯏ
ꯑꯥ ꯍꯣꯏ ꯃꯥꯎ ꯍꯣꯏ ꯃꯥꯎꯅ ꯃꯦꯖꯣꯔꯤꯇꯤꯅꯦ
ꯎꯝ ꯀꯩꯅꯣ ꯃꯣꯏꯒꯤ ꯂꯣꯟꯗ ꯈꯤꯇꯪ ꯇꯥꯕꯕꯨ ꯑꯩꯁꯨ ꯏꯃꯥꯟꯅꯕ ꯑꯃ ꯂꯩꯌꯦ ꯀꯣꯂꯦꯖꯃꯦꯠ ꯑꯃꯁꯨ ꯃꯥꯅꯦ ꯑꯗꯨꯗꯤ ꯈꯪꯕ ꯃꯣꯏꯒꯤ ꯂꯣꯟ ꯈꯨꯨꯉꯥꯡꯗꯣ ꯑꯗꯨꯒꯤ ꯅꯪꯁꯨ ꯈꯔ ꯇꯝꯁꯤꯜꯂꯣꯗꯅ
ꯍꯥꯏꯁꯤꯕ ꯃꯈꯥꯗ ꯀꯨꯝꯃꯨꯕꯅꯦ ꯍꯥꯏꯁꯦꯕ ꯅꯨꯡꯇꯤꯒꯤ ꯎꯅꯕ ꯑꯗꯨꯗꯨꯒꯤ ꯅꯣꯏꯒꯤ ꯌꯦꯜꯂꯣ ꯑꯗꯨꯗꯣ
ꯍꯣꯏ ꯑꯁꯤꯗꯤ ꯃꯥꯅꯤ
ꯁꯤꯗꯤ ꯃꯥꯅꯦ ꯃꯈꯣꯟ ꯃꯈꯣꯟꯁꯨ ꯂꯩꯕ꯭ꯔꯣ ꯅꯣꯏꯒꯤ ꯌꯦꯟꯕꯤꯒꯤ ꯌꯦꯟꯒꯤ ꯃꯈꯣꯟ
ꯑꯦ
ꯎꯝ ꯅꯣꯏꯒꯤ ꯌꯦꯟꯒꯤ ꯃꯈꯣꯟꯗꯤ ꯀꯃꯥꯢꯅ ꯇꯥꯢ
ꯈꯤꯇꯪ ꯆꯥꯎꯋꯦꯕ ꯁꯤꯅ
ꯎꯝ ꯑꯇꯣꯞꯄꯅ ꯃꯈꯣꯟ ꯈꯔ ꯄꯤꯛꯄ
ꯎꯝ
ꯑꯣ
ꯕꯦꯔꯥꯅꯤ ꯕꯦꯔꯥ
ꯖꯥꯠ ꯖꯥꯠꯅꯤ
ꯀꯅꯥ ꯀꯅꯥ ꯂꯩꯕ꯭ꯔꯣ ꯍꯧꯖꯤꯛꯇꯤ
ꯍꯧꯖꯤꯛꯇꯤ ꯑꯩꯈꯣꯏ ꯏꯃꯥꯟꯅꯕꯤ ꯑꯅꯤ ꯑꯃꯒ ꯂꯩꯌꯦ
ꯑꯣ
ꯑꯗꯣ ꯏꯃꯥꯟꯅꯕꯤ ꯑꯃꯗꯤ ꯎꯝ ꯅꯥꯔꯕ ꯑꯗꯨꯗꯨꯒꯤ ꯃꯥꯗꯤ ꯆꯠꯇ꯭ꯔꯦ
ꯅꯣꯏꯁꯦ ꯅꯥꯏ ꯅꯥꯏꯠ ꯁꯤꯐ ꯇꯥꯕꯁꯦ ꯅꯨꯡꯉꯥꯏꯔꯝꯔꯣꯏꯗ
ꯅꯥꯏꯠ ꯁꯤꯞ ꯇꯥꯕꯁꯤꯗꯤ ꯍꯣꯏ ꯅꯥꯏꯠ ꯁꯤꯞ ꯇꯥꯕꯁꯤꯗꯤ ꯋꯥꯏꯌꯦ
ꯎꯝ ꯇꯨꯝꯐꯝ ꯂꯥꯛꯐꯝ ꯈꯪꯗꯦꯅꯀꯣ
ꯎꯝ ꯍꯣꯏ
ꯏꯟꯖꯦꯛꯁꯟ ꯀꯥꯞꯗꯤ ꯁꯤꯡꯂꯤꯒ ꯃꯥꯡꯗꯅꯀꯣ ꯑꯣꯟꯅ ꯇꯩꯅ ꯀꯥꯞꯂꯝꯗꯅ
ꯍꯥ ꯍꯥꯍꯥ ꯍꯥ ꯀꯥꯞꯄꯣꯢꯍꯦ ꯑꯗꯨꯗꯤ ꯍꯥꯏꯗꯤ ꯍꯥꯏꯗꯤ ꯂꯤꯁ ꯑꯣꯏꯅ ꯏꯊꯣꯛꯏꯗꯅ
ꯅꯣꯏꯗꯣ ꯇꯝꯕꯗꯣ ꯍꯥꯟꯅ ꯄ꯭꯭ꯔꯦꯇꯤꯀꯦꯜ ꯀꯨꯝꯕꯗ ꯈꯔꯗꯤ ꯀꯤꯔꯝꯅꯤꯀꯣ
ꯍꯣꯏ ꯑꯍꯥꯟꯕ ꯐꯥꯔꯁ ꯇꯥꯏꯝꯗꯗꯤ ꯑꯩꯈꯣꯏꯗꯣ ꯈꯔꯗꯤ ꯀꯤꯌꯦ ꯍꯧꯖꯤꯛꯇꯤ ꯂꯥꯁ ꯌꯥꯔꯒꯨꯝꯕ ꯑꯣꯏꯔꯛꯑꯦꯗꯅ ꯑꯗꯨꯒꯤ ꯈꯔ ꯐꯔꯕ ꯍꯥꯏꯗꯤ ꯑꯍꯥꯟꯕꯗꯗꯤ ꯑꯩꯈꯣꯏꯗꯤ ꯄꯨꯔꯥ ꯖꯦꯔꯣ ꯅꯣꯂꯦꯖꯅꯦ ꯑꯩꯈꯣꯏꯅ ꯆꯠꯂꯤꯗꯣ ꯑꯗꯨꯗꯨꯒ ꯃꯣꯏꯅ ꯇꯧ ꯍꯥꯏꯕ ꯊꯕꯛꯇꯣ ꯇꯧꯔꯦ ꯑꯗꯨ ꯁꯣꯏꯈꯤꯗ꯭ꯔꯥ ꯍꯥꯏꯕꯒꯤꯁꯨ ꯌꯥꯝꯅ ꯄꯥꯈꯠꯄꯗꯣ
ꯑꯣ
ꯑꯗꯨꯗꯨꯒ ꯍꯧꯖꯤꯛꯇꯤ ꯁꯨꯝ ꯎꯝ ꯁꯨꯝ ꯇꯧꯔꯕꯒꯤ ꯁꯤꯅ ꯁꯤꯅꯦ ꯁꯤꯅ ꯁꯤꯅꯦ ꯍꯥꯏꯕ ꯁꯨꯝ ꯈꯪ ꯈꯪꯕꯒꯤ ꯑꯗꯒꯤ ꯈꯪꯗ꯭ꯔꯁꯨ ꯑꯦ ꯃꯣꯏꯒꯤ ꯂꯩꯕ ꯃꯤꯗ ꯍꯪꯉꯅꯤꯗꯅ ꯍꯪꯉ ꯍꯪꯉꯒ ꯇꯧꯔꯅꯤꯗꯅ
ꯑꯥ
ꯑꯗꯨꯒꯤ ꯈꯔ ꯐꯕ
ꯌꯥꯝꯅ ꯆꯩꯕ ꯃꯣꯏꯖꯦ
ꯑꯥ ꯍꯥꯏꯗꯤ ꯁꯥ ꯆꯩꯕ ꯍꯥꯏꯁꯦ ꯎꯝ ꯆꯩꯕꯗꯤ ꯀꯩꯁꯨ ꯌꯥꯝꯅꯗꯤ ꯆꯩꯗꯦꯗ ꯍꯥꯏꯗꯤ ꯊꯕꯛ ꯁꯣꯏꯗꯅ ꯇꯧꯗ꯭ꯔꯗꯤ ꯐꯖꯅ ꯇꯧꯕꯤꯔꯗꯤꯀꯣ ꯑꯗꯨꯒ ꯃꯣꯏ ꯍꯣꯏ ꯃꯣꯏ ꯆꯩꯕ ꯍꯥꯏꯁꯦ ꯃꯣꯏꯅ ꯎꯝ ꯆꯩꯕ ꯍꯥꯏꯁꯦ ꯈꯪꯗꯦ
ꯍꯥ ꯍꯥ ꯍꯥ
ꯃꯣꯏꯁꯦ ꯏꯁꯧ ꯃꯣꯏ ꯏꯁꯧ ꯂꯥꯡꯕ ꯃꯇꯝꯒꯨꯝꯕꯗꯤ ꯂꯩꯌꯦ ꯑꯗꯨꯕꯨ ꯑꯩꯈꯣꯏꯗ ꯍꯦꯛꯇ ꯗꯥꯏꯔꯦꯛ ꯆꯩꯕꯒꯨꯝꯕꯗꯤ ꯂꯩꯇꯦꯗ ꯍꯣꯏ ꯁꯣꯏꯔꯛ ꯨꯀꯨꯝꯕꯗꯗꯤ ꯁꯣꯏꯒꯅꯨ ꯈꯣꯠꯀꯅꯣ ꯑꯗꯨ ꯐꯖꯅ ꯇꯧ ꯈꯣꯠꯂꯣ ꯅꯣꯏ ꯁꯤꯗꯁꯨ ꯈꯔ ꯂꯩꯌꯣ ꯑꯁꯣꯝꯗꯁꯨ ꯈꯔ ꯂꯩꯌꯣ ꯍꯥꯏꯕꯩ ꯑꯗꯨꯃꯥꯏꯅꯒꯨꯝꯕꯗꯤ ꯇꯧꯋꯦꯕ
ꯎꯝ ꯅꯍꯥꯟꯗꯣ ꯑꯩ ꯁꯤꯅꯤꯌꯥꯔ ꯅꯔꯁ ꯑꯃꯒ ꯈꯠꯅꯕꯅꯦꯃꯤ
ꯅꯪꯒ ꯀꯩꯒꯤ
ꯀꯩꯅꯣ ꯑꯩꯈꯣꯏꯁꯨ ꯋꯥꯕ ꯍꯥꯏꯔꯗꯤ ꯆꯠꯊꯣꯛ ꯆꯠꯁꯤꯟꯗꯣ ꯌꯥꯝꯅ ꯑꯗꯨꯝ ꯆꯠꯄꯀꯣ ꯑꯗꯣ ꯑꯗꯨ ꯅꯨꯃꯤꯠꯇꯣ ꯏ ꯂꯧꯕ ꯆꯠꯄꯗ ꯑꯦꯇꯦꯟꯗꯦꯟꯗꯨ ꯂꯩꯇꯕ ꯑꯩꯈꯣꯏꯁꯨ ꯆꯠꯄꯗ ꯋꯥꯔꯕꯀꯣ ꯑꯗꯨꯒꯤ ꯑꯗꯨꯒꯤ ꯃꯔꯝꯗꯅꯦꯕ
ꯑꯦ
ꯑꯦꯇꯦꯟꯗꯦꯟ ꯂꯩꯇꯦ ꯅꯣꯏ ꯆꯠꯂꯣ ꯈꯣꯠꯂꯣꯒ ꯇꯧꯕꯗ ꯑꯃꯨꯛꯀ ꯑꯩꯈꯣꯏ ꯆꯠꯂꯀꯥꯟꯗ ꯏ ꯕ꯭ꯂꯠ ꯕꯦꯡ ꯆꯠꯔꯀꯥꯟꯗ ꯑꯦꯇꯦꯟꯗꯦꯟ ꯂꯥꯛꯇꯗꯤ ꯄꯤꯗꯦ ꯂꯣ ꯑꯃꯨꯛꯀ ꯑꯗꯨꯒꯤꯁꯨ ꯋꯥ ꯌꯥꯝꯃꯦꯕ ꯑꯃꯅ ꯍꯥꯏꯕ ꯌꯥꯕꯗꯣ ꯁꯣꯝꯗ ꯑꯃꯨꯛ ꯆꯠꯂꯗꯤ ꯑꯃꯅ ꯌꯥꯗꯕꯥ ꯍꯥꯏꯕ ꯂꯩꯅ ꯋꯣ
ꯍꯣꯏ ꯍꯣꯏ
ꯑꯗꯨꯒꯤ ꯑꯗꯣ ꯑꯗꯣ ꯁꯤꯅꯤꯌꯥꯔ ꯅꯔꯁꯇꯣ ꯑꯩꯈꯣꯏ ꯔꯣꯡꯃꯩ ꯇꯥꯕꯀꯣ ꯑꯗꯨꯒꯤ ꯑꯩꯅ ꯆꯩꯕ ꯈ꯭ꯋꯥꯏ ꯐꯠꯇꯕꯁꯦ ꯑꯩꯈꯣꯏ ꯑꯩꯈꯣꯏ ꯖꯥꯇꯤ ꯆꯞ ꯃꯅ ꯃꯁꯦꯟꯅ ꯈ꯭ꯋꯥꯏ ꯐꯇꯕ ꯃꯤꯅꯤ ꯍꯥꯏꯅ ꯍꯥꯏꯕꯤꯕ ꯂꯥꯁꯇ ꯑꯗꯨ ꯑꯗꯨ ꯁꯤꯅꯤꯌꯥꯔ ꯅꯔꯁꯇꯣ ꯀꯅꯥꯅꯣ ꯍꯥꯏꯔꯒ ꯏꯃꯥꯟꯅ ꯕꯈꯣꯏꯒꯤ ꯃꯆꯦꯒꯤ ꯃꯋꯥ ꯈꯣꯏꯒꯤ ꯁꯥꯒꯩ ꯅꯥꯇꯩ ꯇꯥ ꯃꯥꯜꯂꯦꯕ
ꯑꯥ ꯍꯣꯏ
ꯀꯃꯥꯏ ꯈꯪꯂꯛꯑꯒ ꯏꯆꯦꯁꯨ ꯅꯥꯔ ꯂꯩꯕꯗꯣ ꯏꯃꯥꯟꯅꯕꯒꯤ ꯃ ꯃꯕꯥꯏꯗꯨꯀꯣ ꯑꯆꯦꯒꯤ ꯃꯋꯥꯗꯣ ꯃꯥꯅ ꯂꯤꯞ ꯐꯤꯚꯔꯒꯤ ꯃꯔꯝꯗ ꯀꯩꯅꯣ ꯃꯦꯗꯤ ꯃꯦꯗꯤꯁꯤꯟ ꯋꯥꯔꯗꯇ ꯂꯩꯕꯅꯦꯕ ꯃꯦꯜ ꯋꯥꯔꯗꯇ
ꯑꯥ
ꯑꯗꯨꯗ ꯂꯥꯛꯄ ꯑꯗꯨ ꯅꯨꯄꯤꯗꯣ ꯑꯗꯨ ꯁꯤꯅꯤꯌꯔ ꯅꯔꯁ ꯇꯣ ꯑꯗꯨꯗ ꯈꯪꯕꯅꯦꯕ ꯑꯃꯨꯛꯀ
ꯃꯥꯗꯤ ꯅꯪꯉꯣꯟꯗ ꯑꯃꯨꯛ ꯀꯩ ꯍꯥꯏꯔꯛꯏ
ꯍꯦꯛꯂꯗꯤ ꯑꯩꯅ ꯑꯗꯨꯝ ꯃꯣꯏꯒꯤ ꯁꯨꯨꯝ ꯃꯇꯦꯡ ꯄꯥꯡꯕꯤꯕꯀꯣ ꯍꯥꯏꯗꯤ ꯏ ꯂꯧꯕ ꯆꯠꯄ ꯈꯣꯠꯄꯗꯣ ꯑꯗꯨꯒꯤ ꯀꯩꯁꯨ ꯉꯥꯡꯗꯦ
ꯅꯪꯅ ꯆꯩꯕ ꯃꯇꯝꯗꯗꯤ ꯃꯥꯗꯤ ꯁꯥꯎꯔꯛꯇ꯭ꯔꯣ
ꯁꯥꯎꯗꯦ ꯃꯥꯒꯤ ꯏꯁꯧ ꯂꯥꯡꯕ ꯍꯥꯏꯇꯥꯔꯦ ꯀꯣ ꯀꯩꯅꯣꯒꯤ ꯃꯣꯏꯁꯨ ꯃꯨꯠ ꯃꯨꯠ ꯂꯩꯅꯀꯣ
ꯍꯣꯏ ꯍꯣꯏ ꯃꯣꯏꯒꯤꯁꯨ ꯃꯨꯠ ꯃꯨꯠ ꯂꯩꯌꯦ ꯑꯗꯨ ꯌꯥꯝꯅ
ꯑꯗꯨꯗꯣ ꯑꯩꯈꯣꯏꯗ ꯑꯩꯈꯣꯏꯗ ꯇꯩꯅꯔꯛꯄ ꯋꯥꯅꯤꯗ ꯑꯗꯨꯒꯤ ꯀꯩꯅꯣꯗꯣ
ꯑꯣ
ꯑꯗꯨꯒꯤ ꯑꯦꯇꯤꯇ꯭ꯌꯨꯠꯇꯣ ꯑꯩꯈꯣꯏꯗ ꯁꯣ ꯇꯧꯕ ꯋꯥꯅꯤꯗ ꯑꯇꯣꯞꯄꯗ ꯈꯈꯣꯏꯗ ꯁꯥꯎꯔꯒ ꯑꯩꯈꯣꯏꯗ ꯇꯥꯢꯅꯔꯛꯄ ꯖꯥꯠꯇꯣ ꯂꯩꯗꯅ ꯀꯣ
ꯍꯣꯏ ꯑꯗꯨꯃꯥꯏꯅ ꯇꯧꯕꯗ ꯑꯩꯈꯣꯏꯁꯨ ꯑꯃꯨꯛ ꯃꯨꯛꯇꯤ ꯌꯥꯝ ꯁꯥꯎꯅꯤꯡꯕꯁꯨ ꯌꯥꯎꯋꯦ ꯍꯥꯏꯗꯤ ꯑꯩꯈꯣꯏ ꯃꯣꯏꯅ ꯍꯥꯏꯗꯤ ꯑꯩꯈꯣꯏꯅ ꯀꯩꯁꯨꯝꯇ ꯂꯥꯟꯗ꯭ꯔꯁꯨ ꯃꯣꯏꯒꯤ ꯁꯥꯎꯅꯤꯡꯕ ꯃꯇꯝ ꯑꯣꯏꯕꯒꯤ ꯑꯩꯈꯣꯏꯗ ꯑꯣꯏꯅ ꯍꯥꯏꯗꯤ ꯄꯦꯁꯦꯟ ꯄꯥꯔꯇꯤꯗ ꯉꯥꯡꯕ ꯌꯥꯗꯕꯒꯤ ꯑꯩꯈꯣꯏꯗ ꯑꯣꯏꯅ ꯑꯣꯟꯁꯤꯜꯂ ꯑꯣꯟꯁꯤꯜꯂꯒ ꯉꯥꯡꯉꯄ ꯌꯥꯎꯋꯦꯕ ꯑꯃꯨꯛ ꯃꯨꯛꯇꯤ ꯑꯗꯨ ꯑꯩꯈꯣꯏꯁꯨ ꯀꯩꯁꯨꯁꯨ ꯇꯧꯗꯅ ꯀꯩꯅꯣ ꯃꯣꯢ ꯁꯨꯃꯥꯏꯅ ꯍꯥꯏꯔꯛꯏꯁꯦ ꯑꯗꯨꯃꯛ ꯁꯥꯎ ꯁꯥꯎꯅꯤꯡ ꯁꯥꯎꯅꯤꯡꯉꯁꯨ ꯍꯥꯏꯕꯗꯤ ꯌꯥꯗꯦ ꯑꯩꯈꯣꯏꯒꯤ ꯑꯣꯏꯅꯗꯤ ꯑꯩꯈꯣꯏ ꯁꯤꯒꯤ ꯂꯥꯏꯟꯁꯤꯗꯗꯤ ꯑꯗꯨꯒꯨꯝꯕꯗ ꯁꯦꯅꯤꯌꯔꯗ ꯆꯤꯟ ꯈꯨꯝꯕꯗꯤ ꯌꯥꯗꯦꯕ ꯑꯗꯨꯒꯤ ꯑꯩꯈꯣꯏꯗ ꯁꯥꯎꯅꯤꯡꯗꯤ ꯁꯥꯎꯅꯤꯡꯉꯦ ꯑꯗꯨ ꯃꯁꯛꯇꯤ ꯈꯪꯉꯅꯤ ꯑꯗꯨ ꯃꯊꯪ ꯂꯩꯔꯛꯄ ꯀꯥꯟꯗ ꯑꯩꯈꯣꯏꯗꯣ ꯃꯥ ꯆꯠꯄ ꯀꯥꯟꯗ ꯑꯗꯗꯤ ꯎꯁꯤꯠ ꯅꯨꯡꯁꯤꯗꯕꯗꯣ ꯑꯗꯨ ꯑꯣꯏꯔꯁꯨ ꯍꯥꯏꯕ ꯌꯥꯗꯕꯒꯤ ꯊꯃꯣꯏꯗꯗꯤ
ꯈꯥꯉ ꯂꯩꯕꯗꯣ
ꯑꯁ ꯑꯩꯅ ꯑꯩꯅ ꯃꯇꯨꯡ ꯑꯩꯅ ꯍꯩꯌꯦꯡꯋꯥꯏ ꯇꯧꯔꯀꯥꯟꯗ ꯅꯪ ꯑꯃꯨꯛ ꯊꯦꯡꯅꯔꯗꯤ ꯅꯪꯁꯨ ꯈꯪꯅꯤ ꯈꯟꯕꯗꯣ ꯅꯪꯒꯤ ꯃꯊꯛꯇꯁꯨ ꯃꯤꯅ ꯉꯥꯡꯉ ꯉꯥꯡꯉꯗꯤ ꯐꯅꯤ ꯀꯥꯏꯅ ꯑꯗꯨꯒꯨꯝꯕ ꯋꯥꯈꯜ ꯈꯜꯂꯦꯕ ꯐꯠꯇꯕꯗꯣ
ꯑꯥꯑꯥ
ꯀꯩꯁꯨꯝꯇ ꯂꯥꯟꯕꯗ ꯉꯥꯡꯕꯗꯤ ꯀꯩꯁꯨ ꯀꯥꯏꯗꯦ ꯑꯩꯈꯣꯏꯕꯨ ꯁꯦꯟꯅꯕꯤꯕꯅꯤ ꯈꯜꯂꯦꯕ ꯂꯥꯟꯗꯕ ꯀꯨꯝꯕꯗꯁꯨ ꯃꯣꯏꯅ ꯊꯤꯅ ꯉꯥꯡꯕ ꯌꯥꯎꯋꯦꯕ ꯑꯃꯨꯛꯃꯨꯛꯇꯤ ꯑꯗꯣ ꯍꯧꯖꯤꯛꯇꯤ ꯊꯥꯔ ꯌꯔ ꯨꯒꯨꯝꯕꯗꯤ ꯈꯔ ꯉꯥꯡꯗꯦ ꯐꯥꯔꯁ ꯌꯥꯔꯗꯗꯤ ꯌꯥꯝ ꯉꯥꯡꯉꯦꯕ ꯑꯩ ꯐꯥꯁ ꯌꯥꯔꯗꯤ ꯄꯨꯔꯥ ꯀꯩꯝꯇ ꯈꯪꯗꯕ ꯑꯗꯨꯒꯨꯝꯕꯗꯤ ꯃꯣꯏꯅ ꯇꯥꯛꯄꯤ ꯇꯥꯛꯄꯤꯔꯒ ꯍꯩꯗꯣꯏꯅꯤꯗꯅ ꯑꯗꯨꯒ ꯐꯖꯅ ꯇꯥꯛꯄꯤ ꯄꯤꯗꯕꯗꯣ ꯃꯣꯏꯒꯤ ꯊꯣꯛꯄ ꯑꯃ ꯑꯗꯨꯝ ꯇꯧꯔꯒ ꯑꯁꯤꯐꯥꯎ ꯈꯪꯗꯕ ꯑꯁꯤ ꯇꯧꯗꯕ ꯍꯥꯏꯗꯤ ꯑꯩꯈꯣꯏ ꯑꯅꯧꯕꯅꯦ ꯀꯃꯥꯏꯅ ꯈꯪꯗꯣꯏꯅꯣ ꯅꯠꯇ꯭ꯔꯣ ꯑꯗꯨꯗꯨꯒꯤ ꯍꯥꯢꯗꯤ ꯍꯥ ꯖꯥꯠ ꯖꯥꯠꯅꯤꯗ ꯃꯌꯥꯝ ꯊꯦꯡꯅꯔꯤꯁꯦ ꯎꯝ ꯍꯣꯢ